ꯃꯥꯏꯇ
ꯇꯥꯃꯔꯤ ꯇꯕ
ꯎꯝ
ꯎ ꯃꯣꯡ ꯍ ꯆꯣꯖ ꯑꯔꯤ ꯀꯁ ꯆꯠꯇ
ꯍꯂ
ꯅ ꯑꯗꯨ ꯌꯥꯗꯦ ꯃꯪ ꯃꯊꯟꯗ ꯍꯛꯇ ꯀꯥꯏꯑꯦꯕ
ꯎꯝ ꯑꯗꯣ ꯑꯗꯨ ꯍꯌꯦꯡ ꯀꯩꯅꯣꯒꯤꯗꯨ ꯐ꯭ꯔꯥꯟꯁꯀꯤ ꯀꯩꯅꯣꯗꯨ ꯀꯃꯥꯏꯅ ꯇꯧꯁꯦꯕ
ꯑꯗꯨꯒꯣ ꯏꯟ ꯄꯁ ꯀꯥꯟꯁꯦ
ꯌꯨꯝꯗ ꯌꯨꯝꯗ ꯅꯪꯉꯦ ꯍꯥꯏꯔꯕꯗ ꯌꯨꯝꯗ ꯑꯩꯈꯣꯏ ꯃꯥꯜꯂꯦꯣ ꯏꯕꯁ ꯑꯣ ꯂꯩ
ꯋꯤꯟ ꯂꯣꯁꯇꯗꯤ ꯑꯩ ꯍꯥꯏꯔꯔꯣꯏ ꯇꯜꯂꯦ ꯃꯨꯣꯏꯅ ꯍꯨ ꯅ ꯊꯥꯗ ꯎ ꯇꯔꯂꯦꯚ ꯑꯦ ꯗ꯭ꯔꯨ ꯗ꯭ꯔꯨꯗꯕꯨꯡ ꯌꯥꯏ ꯀꯣ ꯍꯥꯏꯗꯤ ꯏꯗ꯭ꯔꯣ ꯃꯌꯥꯅꯦꯦ
ꯀ ꯃꯑꯣ ꯀꯣꯁꯨ ꯂꯥꯏꯗꯦ ꯀꯦ ꯐ ꯃꯣꯏ ꯀꯣꯟꯅ ꯊ ꯐꯦ ꯍꯥꯏꯕ ꯑꯗꯨ ꯅꯠꯇ ꯣꯜꯗ ꯊꯥꯅꯕ ꯑꯃ
ꯒꯣꯜꯗꯦ
ꯊ
ꯑꯗꯨꯗꯤ ꯍꯥꯏꯉꯝꯗ꯭ꯔꯦ ꯑꯩꯅ ꯍꯥꯏꯅꯤꯡꯝꯃꯨ ꯑ ꯅꯥꯏꯟꯇꯤ ꯃꯤꯅꯠꯇ ꯗ꯭ꯔꯣ ꯗ꯭ꯔꯣ ꯄꯥꯏꯁꯦ ꯍꯥꯏꯕ ꯑꯗꯨ ꯑꯃꯨꯛꯀꯣ ꯑꯗꯨꯃ ꯌꯥꯔꯦ ꯑꯗꯒꯤ
ꯑꯗꯨ ꯌꯥ ꯌꯥꯎꯗꯅ ꯅꯥ ꯅꯥꯏꯟꯇꯤ ꯄꯔꯁꯦꯟ ꯂꯥꯛꯀꯅꯤꯕ ꯀꯣ ꯀꯩꯅꯣ ꯇꯧꯔꯤꯅꯦꯦ ꯀꯣꯠꯠꯂꯁꯦ
ꯍꯣꯏꯅꯦ ꯑꯗꯨꯅꯤꯅꯦ ꯑꯗꯨ ꯅꯥꯏꯟꯇꯤꯗ ꯑꯗꯨꯒ ꯃꯤꯅꯤ ꯍꯥꯞꯄꯗꯨꯃꯜꯂꯦ ꯌꯥ ꯆꯦꯡ ꯊꯥꯗ ꯑꯗꯨꯒ ꯍꯥ ꯃꯜꯗ ꯒꯣꯜ ꯑꯅꯤ ꯆꯠꯂꯣꯏ ꯐ꯭ꯔꯥꯟꯁꯅ ꯁꯤꯃ ꯌꯥꯜꯂꯦ
ꯁ꯭ꯋꯤꯖꯔꯂꯦꯟꯗ ꯑꯃꯨꯛ ꯕꯤꯛꯇꯤꯝ ꯑꯣꯏꯔꯛꯑꯦ ꯐꯐꯥꯦ ꯈꯩꯗꯅꯤ ꯎ
ꯁꯤꯦꯡꯩꯅꯅꯦ
ꯀꯩꯅꯣꯁꯤ ꯁꯤꯗ ꯃꯊꯛꯀꯤ ꯑꯅꯤꯁꯤ ꯑꯊꯣꯏꯕꯗꯨꯒ ꯁꯦꯝꯃꯦꯏ ꯀꯩꯅꯣꯅ ꯁꯨꯃꯥꯏꯅ ꯀꯧ ꯂꯩꯁꯤꯗ꯭ꯔꯥ ꯗꯤꯖꯦꯝꯒ ꯏꯁꯄꯦꯡꯒꯁꯤꯅ ꯀꯃꯥꯏꯅ ꯇꯧꯕ ꯑꯥ ꯍꯥ ꯋꯥ